ꯇꯥꯔꯦ ꯑ ꯊꯕꯛ ꯍꯧꯔꯕꯣ ꯍꯧꯗ꯭ꯔꯤꯕꯣ ꯀꯩꯗꯩꯅꯣ꯫
ꯇꯧꯗ꯭ꯔꯤ ꯅꯨꯡꯁꯥꯑꯃꯨꯛ ꯊꯣꯛꯂꯛꯑꯦ꯫
ꯑꯩꯁꯨ ꯍꯜꯂꯛꯄꯗ ꯉꯥꯏꯔꯤꯌꯦ ꯑꯗꯨꯒ꯫ ꯐꯤ ꯍꯣꯡꯉꯛꯀꯥꯟꯗ ꯉꯥꯏꯍꯥꯛꯇꯪ ꯁꯨꯝ ꯄꯣꯠꯊꯒꯦꯅ ꯐꯣꯟ ꯇꯧꯔꯛꯑꯝꯕꯅꯦ ꯀꯃꯥꯏ ꯀꯃꯥꯏꯅ ꯇꯧꯔꯤꯒꯦꯅ ꯍꯪꯉꯛꯀꯦꯅ ꯑꯗꯨꯒ ꯑꯩꯅ ꯍꯣꯔꯦꯟꯁꯦ ꯑꯗꯣꯝꯗꯁꯨ ꯂꯥꯛꯇꯧ ꯂꯩꯕ ꯑꯗꯨ ꯂꯥꯛꯄꯗꯣ꯫ ꯅꯣꯏꯗ ꯆꯪꯕ ꯌꯥꯕꯒꯤ ꯈꯨꯗꯣꯡꯆꯥꯕ ꯂꯩꯔꯒꯗꯤ ꯆꯪꯉꯝꯒꯦ ꯈꯟꯕ꯫
ꯆꯪꯉꯛꯑꯣ ꯆꯪ ꯅꯪ ꯅꯍꯥꯟ ꯅꯣꯡꯃꯝꯁꯨ ꯆꯪꯉꯛꯀꯦ ꯍꯥꯏꯔ ꯆꯪꯉꯛꯇꯦ ꯑꯗꯨ ꯅꯨꯡꯉꯥꯏꯇꯦ ꯑꯗꯨꯏꯗꯣ꯫ ꯑꯗꯨꯗ ꯆꯪꯉꯛꯑꯗꯤ ꯑꯩꯅ ꯉꯥꯏꯍꯥꯃꯨꯛ ꯍꯥꯏꯈꯤꯕ ꯅꯪꯅ ꯐꯗꯤꯗꯣ ꯑꯗꯨꯁꯨ ꯅꯪꯅꯨꯛ ꯀꯥꯎꯈ꯭ꯔꯦ꯫ ꯑꯗꯨ ꯑꯗꯨꯝ ꯄꯤꯔꯛꯇ꯭ꯔꯦ ꯑꯩꯅ ꯁꯣꯝ ꯅꯥꯀꯟꯗ ꯁꯤꯖꯤꯟꯅꯒꯦꯅ ꯇꯧꯔꯒ꯫
ꯄꯔꯛꯀꯦꯗꯤ ꯀꯩꯅꯣꯁꯨ ꯂꯩꯕꯅꯦ ꯀꯦꯕ ꯀꯩꯅꯣꯁꯨꯝꯗ ꯄꯨ ꯇꯥꯔꯦ ꯍꯣꯔꯦꯟ ꯈꯪꯗꯦ ꯀꯩꯅꯣꯠꯇꯕ ꯋꯥꯇꯤꯟ ꯐꯣꯡ ꯐꯣꯡ ꯁꯥꯕ ꯑꯃꯒ ꯄꯨ ꯇꯥꯔꯦ ꯍꯣꯔꯦꯟ꯫
ꯄꯨꯑꯣ꯫
ꯍꯥꯏꯕꯗꯤ ꯅꯣꯏꯗꯤ ꯑꯗꯨꯝ ꯌꯨꯝꯗ ꯁꯨꯝ ꯐꯪꯕꯅꯤꯅ ꯆꯥꯅꯤꯡꯉꯝꯃꯣꯏ ꯍꯥꯏꯕ꯫
ꯑꯁ ꯀꯥꯏꯗꯅ ꯑꯈꯣꯏ ꯎꯕꯗꯨꯗ ꯈꯥꯔꯕꯅꯤꯗ ꯎꯃꯟꯗꯅ ꯕꯤꯠ ꯂꯩꯇꯕꯗꯣ꯫ ꯃꯤꯗꯤ ꯌꯥꯝ ꯄꯥꯝ ꯄꯥꯝ ꯆꯥꯏ ꯍꯥꯎꯋꯤ ꯍꯥꯎꯋꯤꯅ꯫
ꯃꯥꯅꯤꯅꯦ ꯑ ꯀꯩꯅꯣ ꯇꯧꯕ꯭ꯔꯥ ꯑꯩꯈꯣꯏꯒꯤ ꯍꯧꯖꯤꯛꯀꯤ ꯑꯩꯈꯣꯏꯒꯤ ꯑꯗꯨꯒꯤ ꯑꯗꯨꯒꯤ꯫ ꯋꯥꯇꯤꯟꯅꯦ ꯑꯗꯨꯒꯤ ꯕꯦꯁꯣꯟ ꯃꯣꯏ ꯇꯣꯠꯄꯒꯤ ꯆꯥꯡꯗꯣ ꯑꯩꯈꯣꯏꯒꯤ ꯕꯣꯔꯥ ꯍꯧꯕꯒꯤ ꯇꯣꯠꯄꯗꯣ ꯑꯗꯨꯃꯥꯏꯅ ꯑꯣꯏꯕ꯭ꯔꯥ ꯑꯗꯨꯗ ꯍꯦꯟ ꯅꯪꯕ꯭ꯔꯥ ꯀꯃꯥꯏꯅ ꯇꯧꯋꯦ꯫
ꯑꯗꯨꯗꯩ ꯍꯦꯟꯅ ꯅꯪꯉꯤꯅꯦꯍꯦ ꯕꯣꯔꯥꯒꯤꯗꯨꯗꯤ ꯌꯥꯝ ꯀꯟꯅ ꯅꯪꯕꯨ ꯑꯣꯏꯗꯦ ꯃꯍꯤ ꯂꯥꯡꯉꯤꯗꯅꯀꯣ꯫ ꯑꯩꯈꯣꯏꯗꯨꯅ ꯑꯃꯨꯛ ꯈꯔ ꯀꯨꯡꯅ ꯊꯤꯠꯇꯣꯏꯅꯦꯕ꯫ ꯀꯨꯝꯗ꯭ꯔꯒꯗꯤ ꯃꯥꯏ ꯃꯔꯤꯗ ꯄꯤꯛꯂꯨ ꯄꯤꯛꯁꯟꯈꯤꯅꯦꯕ ꯑꯗꯨꯅ ꯌꯥꯝ ꯀꯟꯅ ꯀꯟꯅꯣ ꯇꯧꯕ ꯅꯠꯇꯦꯗꯅ
ꯀꯦꯛ ꯅꯦ ꯅꯪꯒꯁꯨ ꯅꯠꯇꯦ ꯂꯥꯡꯕꯗꯤ ꯌꯥꯗꯦ ꯕꯣꯔꯥꯒꯤ ꯑꯗꯨꯃꯥꯏꯅꯗꯤ ꯑꯣꯏꯗꯦ ꯕꯣꯔꯥꯒꯤꯗꯨ ꯑꯃꯨꯛ ꯌꯥꯝ ꯂꯥꯡꯉꯦ
ꯑꯗꯒꯤ ꯅꯣꯏ ꯅꯍꯥꯟ ꯆꯠꯂꯨꯕ ꯅꯨꯃꯤꯠꯇꯣ ꯃꯤ ꯌꯥꯝ ꯌꯥꯝꯃꯦ ꯍꯥꯏꯌꯦ ꯑꯩ ꯖꯒꯥ ꯑꯇꯣꯞ ꯑꯇꯣꯞꯄꯁꯨ ꯌꯥꯝ ꯀꯣꯏꯕ ꯂꯥꯛꯅꯕ ꯃꯥꯜꯂꯦ ꯅꯨꯃꯤꯠꯇꯨ ꯆꯨꯝꯕ꯭ꯔꯥ
ꯂꯥꯛꯑꯦ ꯃꯤ ꯃꯌꯥꯝ ꯑꯃ ꯐꯪꯗꯕꯒꯤ ꯑ ꯑꯐꯪ ꯑꯐꯪꯕꯗ ꯑꯗꯨꯝ ꯂꯩꯁꯟꯅꯕ ꯍꯥꯏ ꯑꯗꯨꯅ ꯑꯩꯈꯣꯏꯗꯨꯁꯨ ꯖꯒꯥꯗ ꯐꯪꯗꯗꯅ ꯑꯩꯈꯣꯏꯁꯨ ꯑꯗꯨꯏꯗꯨꯅ ꯈ꯭ꯋꯥꯏ ꯑꯔꯣꯏꯕꯗ ꯃꯗꯨ ꯈꯔ ꯍꯥꯡꯉꯝꯃꯤꯅ ꯇꯧꯕꯗ ꯑꯗꯨꯃꯥꯏꯅ ꯑꯗꯨꯗ ꯃꯣꯏꯅ ꯂꯧꯔꯒ ꯂꯩꯕꯅꯦꯕꯀꯣ ꯑꯗꯨꯝ ꯅꯨꯡꯕꯨꯗꯤ ꯑꯗꯨꯝ ꯅꯨꯡꯉꯥꯏꯇ ꯑꯗꯨꯗ ꯑꯩꯈꯣꯏꯗꯤ ꯃꯤꯗꯨꯅ ꯌꯥꯝꯃꯟꯕꯒꯤ ꯑꯩꯈꯣꯏ ꯀꯥꯗꯣ ꯑꯃꯈꯛꯇꯪ ꯑꯣꯏꯕꯅꯤꯅ ꯑꯩꯈꯣꯏ ꯇꯨꯝꯕ ꯈꯣꯠꯄꯗ ꯈꯤꯇꯪ ꯆꯤꯜꯂꯦ ꯍꯥꯏꯕꯒꯤ ꯋꯥꯅꯤ ꯑꯗꯨꯒ ꯂꯩꯐꯝꯒꯤꯕꯨꯗꯤ ꯂꯣꯏ ꯅꯨꯡꯉꯥꯏꯗ ꯑꯗꯨꯝ ꯈꯪꯗꯦ ꯅꯨꯡꯉꯥꯏ ꯅꯨꯡꯉꯥꯏ ꯍꯥꯏꯁꯦ ꯑꯗꯨꯝ ꯅꯨꯡꯉꯥꯏꯔꯕꯅꯦ ꯑꯩꯈꯣꯏ ꯃꯁꯦꯟ ꯂꯥꯡꯕꯗꯨꯗꯁꯨ ꯑꯗꯨꯝ ꯅꯨꯡꯉꯥꯏꯔꯦ ꯇꯨꯝꯃꯝꯗꯥꯏꯒꯤ ꯈꯤꯇꯪ ꯅꯨꯡꯉꯥꯏꯇꯕ ꯋꯥꯅꯦꯕ ꯃꯤꯗꯣ ꯌꯥꯝ ꯌꯥꯝꯃꯜꯂꯒꯁꯨ ꯁꯨꯝ ꯅꯨꯡꯉꯥꯏꯇꯦꯗꯅ ꯍꯧꯖꯤꯛꯇꯤ ꯀꯥꯂꯦꯟ ꯊꯥ ꯑꯣꯏꯕꯅꯤꯅ ꯑꯗꯨꯒꯤꯅꯤ ꯃꯣꯏ ꯐꯦꯟ ꯑꯃꯕꯨꯗꯤ ꯄꯤ ꯍꯦꯟꯗꯅ ꯑꯗꯨꯝ ꯂꯣꯏ ꯍꯨꯝꯕꯗ ꯉꯝꯗꯦꯗꯅ ꯑꯗꯨꯒꯤ ꯃꯥꯡꯒꯣꯟꯗꯨ ꯈꯔ ꯊꯥꯔꯒ ꯇꯨꯝꯅꯔꯦ ꯑꯗꯒꯤ ꯃꯅꯨꯡꯒꯤ ꯁꯪꯗꯨ ꯑꯗꯨꯝ ꯈꯔ ꯇꯨꯝꯃꯦ ꯑꯗꯨꯃꯥꯏꯅ ꯇꯧꯔꯒ ꯇꯨꯝꯅꯔꯦ
ꯎꯝ ꯑꯗꯨꯏ ꯑꯗꯨꯒꯤ ꯆꯠꯃꯤꯟꯅꯔꯨꯕ ꯏꯃꯥꯟꯅꯕꯅꯁꯨ ꯐꯣꯇꯣ ꯊꯥꯔꯛꯑꯦ ꯑꯗꯨꯝ ꯅꯨꯡꯉꯥꯏꯗꯧꯗꯤ ꯃꯥꯟꯕ ꯑꯗꯣ ꯃꯣꯏꯅ ꯀꯩꯅꯣꯁ ꯇꯧꯋꯦ ꯍꯥꯏꯌꯦ ꯑꯩꯈꯣꯏꯒꯤ ꯁꯨꯝ ꯏꯁꯤꯡꯒꯗꯤ ꯀꯥ ꯍꯟꯅ ꯍꯥꯏꯕꯗꯤ ꯌꯥꯝꯅ ꯂꯨꯕ ꯅꯠꯇꯕꯤꯗ ꯁꯨꯝ ꯀꯩ ꯍꯥꯏꯅꯤ ꯏꯁꯤꯡꯗꯣ ꯈꯤꯇꯪ ꯀꯛꯏ ꯊꯥꯡꯕꯗꯧꯅ ꯈꯣꯠꯄꯗꯧꯅ ꯇꯧꯋꯦ ꯑꯗꯣ ꯂꯨꯔꯃꯒ ꯗꯤ ꯁꯨꯝ ꯏꯔꯣꯏꯕ ꯁꯥꯟꯅꯕ ꯈꯣꯠꯅꯕ ꯁꯨꯝ ꯀꯨꯝꯃꯒ ꯁꯥꯟꯅꯕ ꯅꯨꯡꯉꯥꯏꯗꯧꯅꯦ ꯍꯥꯏꯣ ꯁꯥꯟꯅꯔꯛꯇ꯭ꯔꯦ ꯍꯥꯏ
ꯁꯥꯟꯅꯔꯛꯇ꯭ꯔꯦ ꯃꯣꯏꯒꯤ ꯍꯤꯗꯨꯗ ꯈꯔꯒꯗꯤ ꯇꯣꯡꯉꯛꯑꯦ ꯑꯩꯈꯣꯏ ꯑꯗꯨꯒ ꯊꯔꯣ ꯊꯝꯕꯥꯜ ꯃꯌꯥꯝ ꯁꯥꯠꯄꯗꯣ ꯈꯔꯒ ꯍꯦꯛꯅꯔꯛꯑꯦ ꯑꯩꯈꯣꯏ ꯆꯠꯄ ꯀꯥꯡꯒꯕꯨ ꯃꯌꯥꯝꯗꯣ ꯑꯩꯕꯣꯛꯇ ꯊꯝꯕꯥꯜ ꯆꯥꯝ ꯅꯤꯄꯜꯗ ꯐꯅꯌꯥꯝ ꯍꯦꯜꯂꯛꯑꯦ ꯂꯥꯏ ꯀꯛꯅꯅꯕꯅꯤꯅ ꯑꯗꯨꯝ ꯀꯠꯂꯦ ꯑꯗꯨꯒ ꯏꯁꯤꯡꯗꯨꯗꯤ ꯌꯥꯝꯅ ꯀꯩꯅꯣ ꯇꯧ ꯂꯩꯔꯝꯃꯦ ꯃꯃꯥꯡ ꯆꯠꯄꯗꯗꯤ ꯏꯁꯤꯡꯗꯣ ꯌꯥꯝ ꯂꯨꯍꯧꯕꯅꯦꯕ ꯍꯟꯗꯛꯇꯤ ꯏꯁꯤꯡꯗꯣ ꯌꯥꯝ ꯅꯩꯗꯅ ꯅꯩꯕ ꯍꯥꯏꯁꯦ ꯑꯩꯈꯣꯏꯒꯤ ꯃꯆꯨꯁꯦ ꯑꯩꯈꯣꯏꯒꯤ ꯉꯥꯡꯂꯩꯅꯕꯣꯏ ꯀꯩꯕꯣꯏ ꯇꯧꯔꯒ ꯇꯧꯔ ꯂꯩꯔꯝꯃꯦꯕꯀꯣ ꯑꯩꯈꯣꯏꯒꯤ ꯈꯪꯗꯦ ꯏꯁꯤꯡꯗꯣ ꯑꯗꯨꯝ ꯌꯦꯡꯕꯗ ꯑꯗ ꯀꯛꯏ ꯆꯨꯕꯒꯤ ꯃꯑꯣꯡꯗꯣ ꯑꯣꯏꯕꯗꯣ ꯑꯗꯨ ꯑꯣꯏꯕ ꯑꯗꯨꯝ ꯇꯟꯅ ꯀꯅꯥꯝ ꯏꯁꯤꯡꯗꯣ ꯄꯥꯏꯅꯗ꯭ꯔꯦꯕꯀꯣ ꯑꯗꯨꯅ ꯑꯩꯈꯣꯏꯅ ꯑꯗꯨꯝ ꯊꯛꯅꯅꯕ ꯂꯩꯔꯤꯕ ꯏꯁꯤꯡꯗꯣ ꯐꯥꯅꯥ ꯌꯥꯝ ꯌꯥꯝꯃꯤ ꯑꯗꯩ ꯃꯣꯏꯅꯁꯨ ꯏꯁꯤꯡ ꯑꯃꯃꯝ ꯑꯩꯈꯣꯏꯗ ꯄꯤꯌꯦꯕꯀꯣ ꯃꯣꯏ ꯍꯧꯖꯤꯛꯀꯤ ꯌꯨꯝꯕꯨꯗꯨꯅ ꯑꯗꯥ ꯃꯣꯏ ꯏ ꯁꯤꯡꯗꯨꯅꯦ ꯀꯩꯅꯣ ꯇꯧꯔꯒ ꯑꯩꯈꯣꯏ ꯑꯗꯨꯝ ꯆꯤꯟꯌꯥ ꯁꯦꯡꯕ ꯃꯥꯏꯃꯤꯠ ꯇꯥꯕꯗꯤ ꯑꯗꯨꯗꯒꯤ ꯑꯗꯨꯝ ꯇꯧꯔꯦꯕ ꯄꯥꯠꯇꯒꯤ ꯇꯧꯗ꯭ꯔꯦꯕ
ꯈꯪꯗꯦ ꯑꯩ ꯌꯥꯎꯍꯧꯗꯦ ꯐꯔꯛ ꯇꯥꯅꯗꯅ ꯐꯪꯖꯟꯅꯗꯅ ꯑꯩꯁꯨ ꯑꯗꯣ ꯃꯊꯪꯗꯗꯤ ꯌꯥꯎꯔꯅꯤ ꯍꯥꯏꯕꯗꯤ ꯄꯔꯤꯈꯥ ꯃꯅꯨꯡ ꯑꯣꯏꯕꯅꯤꯅ ꯎꯄꯥꯏ ꯂꯩꯇꯦꯗꯅ ꯌꯥꯎꯅꯤꯡꯉꯁꯨ
ꯑꯗꯨꯅꯤ ꯑꯩꯈꯣꯏꯁꯨ ꯅꯪꯉꯣꯟꯗ ꯍꯥꯏꯒꯗꯕꯗꯣ ꯍꯥꯏꯗꯤ ꯍꯥꯏꯗꯅꯀꯣ ꯑꯗꯩ ꯅꯉꯣꯟꯗ ꯑꯃꯨꯛ ꯀꯟꯅ ꯑꯃꯨꯛ ꯑꯩꯈꯣꯏꯅ ꯒꯔ꯭ꯤ ꯒꯔꯤ ꯇꯛꯄꯗꯨꯁꯨ ꯅꯨꯡꯉꯥꯏꯇ꯭ꯔꯕ ꯑꯦ ꯄꯔꯤꯈꯥꯥꯁ ꯂꯩꯕꯅꯤꯅ ꯄꯔꯤꯈꯥꯗꯨ ꯂꯩꯇ꯭ꯔꯗꯤ ꯑꯃꯨꯛ ꯐꯕ ꯄꯩꯈꯥ ꯂꯩꯕꯅꯤꯅ ꯄꯩꯈꯥꯗꯅ ꯍꯦꯟꯅ ꯂꯨꯏꯗꯅ ꯄꯩꯈꯥꯗꯣ ꯑꯅꯤꯔꯛ ꯊꯥꯒꯦ ꯌꯥꯄꯣꯟꯇꯦ ꯑꯩ ꯉꯔꯥꯡ ꯊꯥꯍꯧꯗ꯭ꯔꯦ ꯅꯣꯡꯉꯜꯂꯥ ꯊꯥꯒꯦ ꯌꯥꯄꯣꯟꯇꯦꯗꯅ ꯑꯗꯨꯗꯨꯅ ꯑꯗꯨꯒꯤ ꯌꯦꯡꯉꯒ ꯑꯩꯈꯣꯏꯁꯨ ꯀꯟꯅ ꯍꯥꯏꯗ꯭ꯔꯕꯅꯦꯕ ꯄꯩꯈꯥ ꯂꯩꯔꯝꯗ꯭ꯔꯒ ꯅꯪ ꯑꯗꯨꯝ ꯆꯠꯂꯗꯕꯅꯦ ꯃꯃꯥꯡꯗ ꯆꯠꯄꯗ ꯅꯪ ꯌꯥꯎꯗꯨꯗꯤ ꯅꯨꯡꯉꯥꯏꯗꯨꯗꯤ
ꯍꯣꯏ ꯑꯗꯨꯕꯨꯗꯤ ꯑꯗꯨ ꯃꯃꯥꯡꯗ ꯆꯠꯈꯤꯕꯗꯨꯗꯤ ꯌꯥꯝ ꯀꯨꯏꯔꯦꯀꯣ
ꯎꯝ ꯀꯨꯏꯔꯦ ꯑꯁ ꯅꯍꯥꯟꯒꯤꯗꯨꯗꯤ ꯌꯥꯝ ꯅꯨꯡꯉꯥꯏꯌꯦ ꯏꯃꯥꯟꯅꯕ ꯑꯃ ꯌꯥꯎꯋꯦꯕꯀꯣ ꯃꯥꯅꯅꯦ ꯑꯩꯈꯣꯏ ꯃꯌꯥꯝꯁꯤ ꯑꯗꯨꯝ ꯇꯨꯝꯅꯩꯕ ꯑꯩꯈꯣꯏꯗꯤ ꯏꯁꯥꯁꯦ ꯇꯨꯝꯗꯥ ꯉꯝꯗꯕꯅꯤꯅ ꯏꯁꯥꯁꯦ ꯌꯨꯝꯗꯁꯨ ꯌꯥꯝꯅ ꯌꯨꯝꯆꯠ ꯀꯌꯥ ꯐꯥꯒꯟꯗ꯭ꯔꯕꯅꯤꯅꯀꯣ ꯑꯩꯗꯤ ꯑꯗꯨꯝ ꯈꯔ ꯇꯨꯝꯃꯦꯕꯀꯣ ꯑꯗꯨꯒꯅ ꯇꯨꯝꯃꯦ ꯍꯥꯏꯖꯕ ꯑꯅꯤ ꯃꯌꯥꯝꯗꯨꯅ ꯑꯗꯨꯝ ꯂꯥꯡꯕꯒꯤꯗ ꯑꯗꯨꯝ ꯃꯤꯀꯞꯇꯤ ꯊꯣꯛꯑꯒ ꯑꯗꯨꯝ ꯀꯩ ꯍꯥꯏꯅꯤ ꯍꯧꯒꯠꯅꯤꯡꯗꯕꯗꯣ ꯑꯣꯏꯕ ꯋꯥꯅꯦꯕ ꯑꯗꯣ ꯑꯁ ꯏꯃꯥꯟꯅꯕ ꯑꯃ ꯑꯅꯤꯃꯥꯗꯤꯀꯣ ꯑꯍꯤꯡꯁꯨ ꯀꯩꯁꯨ ꯑ ꯁꯨꯛ ꯇꯨꯝ ꯇꯨꯝꯗꯥꯃꯦ ꯏꯁꯩ ꯁꯛꯑꯒ ꯑꯗꯨꯝ ꯅꯣꯛ ꯑꯗꯨꯨꯅ ꯂꯥꯡꯅ ꯂꯩꯕ ꯉꯝꯃꯦꯕ ꯈꯪꯕ꯭ꯔꯥ ꯑꯗꯨꯝ ꯍꯜꯂꯛꯄꯁꯨ ꯑꯗꯨꯝ ꯏꯁꯩ ꯁꯛꯇꯣꯏꯅꯤ ꯑꯗꯒꯤ ꯅꯣꯏꯒꯤ ꯃꯥꯏꯛꯇꯣ ꯇꯧꯔꯒ ꯄꯥꯏꯔꯒꯥꯀꯣ ꯏꯁꯄꯤꯀꯔ ꯊꯥꯗꯣꯛꯑꯒ ꯌꯥꯝ ꯊꯤꯅꯥ ꯁꯛꯈꯤꯁꯤ ꯁꯛꯈꯤꯁꯤꯅꯥ ꯖꯒꯠꯀꯤ ꯏꯁꯩ ꯂꯩꯇ꯭ꯔꯦ ꯃꯣꯏꯅ ꯁꯛꯇꯕ ꯂꯩꯇ꯭ꯔꯦ ꯑꯗ ꯗꯥꯏꯂꯣꯛ ꯇꯧꯕꯒꯁꯨ ꯌꯥꯝ ꯍꯩꯌꯦꯕ ꯈꯪꯕꯔꯥ ꯑꯗꯨꯝ ꯇꯧ ꯂꯩꯌꯦ ꯏꯃꯥꯅ ꯑꯩꯁꯦ ꯇꯨꯝ ꯇꯨꯝꯅ ꯑꯗꯨꯝ ꯇꯥꯗꯣꯏꯅꯦ ꯍꯧꯒꯠꯄꯗꯤ ꯁꯨꯡꯉꯥꯝ ꯉꯝꯗꯕꯗꯣ ꯏꯁꯥꯖꯦ
ꯎꯝ ꯅꯪꯗꯤ ꯅꯨꯡꯉꯥꯏꯔꯝꯅꯤ ꯑꯗꯨ ꯃꯊꯪꯒꯤ ꯀꯩꯅꯣꯗ ꯍꯦꯛ ꯆꯠꯄ ꯌꯥꯕꯁꯨ ꯌꯥꯏ ꯀꯩꯅꯣꯁꯦ ꯑꯩꯈꯣꯏꯒꯤ ꯂꯥꯛꯀꯗꯧꯔꯤꯕ ꯑꯩꯈꯣꯏ ꯗꯤꯁꯦꯝꯕꯔ ꯊꯥꯒꯤ ꯑꯔꯣꯏꯕ ꯕꯥꯏ ꯕꯥꯏꯒ ꯅ꯭ꯌꯨ ꯌꯔꯒꯤꯁꯤꯁꯨ ꯑꯩꯈꯣꯏ ꯁꯨꯝ ꯆꯠꯄ ꯌꯥꯅꯕꯒꯤ ꯀꯩꯅꯣꯝꯃ ꯁꯨꯝ ꯈꯟꯅꯁꯦ ꯍꯥꯏꯕꯗꯤ ꯁꯪꯅꯗ꯭ꯔꯒꯗꯤ ꯌꯥꯅꯗ꯭ꯔꯒꯗꯤ ꯌꯥꯅꯗ꯭ꯔꯦꯗꯅꯀꯣ
ꯌꯥꯏꯌꯦ ꯑꯗꯨꯃꯥꯏꯅ ꯍꯥꯏꯕꯗꯤ ꯑꯩꯈꯣꯏꯁꯨ ꯕꯥ ꯕꯥꯏ ꯅꯤꯨ ꯌꯔꯁꯤꯗꯤ ꯑꯩꯈꯣꯏ ꯁꯨꯡꯁꯣꯏ ꯁꯣꯏꯗꯅ ꯑꯗꯨꯝ ꯄꯨꯟꯗꯧ ꯂꯩꯔꯕꯅꯤꯗꯅꯀꯣ ꯑꯗꯨꯅ ꯑꯗꯨꯃꯥꯏꯅ ꯄꯨꯜꯂꯨꯕ ꯑꯃ ꯑꯩꯈꯣꯏ ꯃ ꯃꯥꯗ ꯑꯗꯨꯃꯥꯏꯅ ꯇꯧꯁꯦ ꯍꯥꯟꯅ ꯇꯔꯥ ꯅꯨꯃꯤꯠ ꯇꯔꯥꯅꯤꯃꯨꯛ ꯋꯥꯠꯂꯤꯉꯩ ꯊꯥꯈꯥꯏꯃꯨꯛ ꯋꯥꯠꯂꯤꯉꯩꯗ ꯍꯥꯟꯅ ꯑꯩꯈꯣꯏ ꯃꯌꯥꯝꯗ ꯄꯥꯎ ꯐꯥꯎꯅꯔꯒ ꯀꯣ ꯁꯨꯃꯥꯏꯅ ꯈꯟꯅ ꯅꯩꯅꯔ ꯂꯣꯏꯔꯦ ꯁꯨꯃꯥꯏꯅ ꯁꯨꯃꯥꯏꯅ ꯇꯧꯁꯤ ꯀꯅꯥ ꯀꯅꯥ ꯆꯠꯁꯤꯒꯦ ꯑꯗ ꯃꯤ ꯌꯥꯝꯗꯧꯕ ꯂꯩꯔꯒꯗꯤ ꯈꯔ ꯃꯥꯡꯖꯧꯅꯅ ꯀꯥꯒ ꯀꯥꯗꯁꯨ ꯑꯩꯈꯣꯏꯅ ꯍꯥꯟꯅ ꯍꯥꯏꯖꯤꯜꯂꯒ ꯊꯝꯕ ꯑꯗꯩ ꯈꯤꯇꯪ ꯄꯩꯁꯥ ꯅꯨꯡꯁꯥ ꯍꯥꯟꯅ ꯈꯤꯇꯪ ꯄꯤꯁꯜꯂꯒ ꯊꯝꯕ ꯑꯗꯨ ꯑꯣꯏꯔꯒꯗꯤ ꯁꯨꯡꯁꯣꯏ ꯁꯣꯏꯗ꯭ꯔꯦꯗꯅ ꯑꯩꯈꯣꯏ ꯆꯠꯂꯅꯤ ꯍꯥꯏꯕꯗꯨꯃ ꯈꯪꯉꯒꯗꯤ ꯑꯗꯨꯃꯥꯏꯅ ꯇꯧꯗꯔꯥꯗꯤ ꯅꯍꯥꯟꯅ ꯅꯍꯥꯟꯒꯤ ꯈꯨꯗꯣꯡ ꯅꯍꯥꯟꯒꯤ ꯐꯤꯕꯝꯗ ꯇꯥꯗꯅ ꯉꯍꯥꯟꯒꯤꯗꯨꯁꯨ ꯑꯩꯈꯣꯏꯒꯤ ꯎꯄꯥꯏ ꯁꯨꯡꯂꯩ ꯂꯩꯇꯗꯅ ꯑꯗꯨꯒꯤ ꯖꯒꯥꯗ ꯂꯩꯈꯤꯕ ꯋꯥꯅꯦꯕ ꯑꯩꯈꯣꯏꯅ ꯄꯥꯝꯃꯤꯗꯗꯤ ꯈꯤꯇꯪ ꯀꯣꯝꯂꯞꯅꯒ ꯂꯩꯕ ꯑꯗꯒꯤ ꯈꯪꯗꯦ ꯈꯔ ꯅꯨꯡꯉꯥꯏꯒꯗꯕꯐꯒꯗꯕ ꯃꯐꯝ ꯄꯥꯝꯃꯦꯕ ꯂꯩꯕ ꯑꯣꯏꯔꯣ ꯀꯩꯅꯣ ꯇꯧꯗꯣꯏꯅꯤꯅꯕ ꯃꯌꯥꯝ ꯂꯩꯔꯛꯀꯗꯣꯏꯅꯤꯅ ꯃꯤ ꯑꯅꯤ ꯑꯨꯝꯗꯪꯒꯤ ꯑꯣꯏ ꯇꯇꯥꯔꯗꯤ ꯑꯩꯈꯣꯏꯅ ꯉꯍꯥꯟ ꯂꯩꯔꯤꯕ ꯃꯐꯝꯗꯣ ꯌꯥꯝ ꯅꯨꯡꯉꯥꯏꯅꯦꯕ ꯑꯗ ꯑꯩꯈꯣꯏꯒꯤꯗꯨꯅ ꯃꯤꯗꯤ ꯌꯥꯝꯃꯕꯤꯕꯒꯤ ꯏꯃꯨꯡꯗꯣ ꯄꯛꯊꯠ ꯊꯍꯟꯈꯤꯕꯒꯤ ꯋꯥꯅꯦꯕ
ꯃꯥꯅꯦ ꯑꯗꯒꯤ ꯑꯩꯗꯤ ꯑꯃꯨꯛ ꯀꯩꯅꯣꯁꯨ ꯇꯧꯔꯤꯅꯦ ꯉꯁꯤꯁꯦ ꯄꯩꯈꯥ ꯍꯦꯛ ꯂꯣꯏꯕꯒ ꯑꯩꯁꯨ ꯍꯜꯂꯛꯑꯕꯅꯤꯅꯀꯣ ꯏꯃꯥꯟꯅꯕ ꯈꯔꯗꯤ ꯃꯣꯏ ꯄꯩꯈꯥ ꯂ ꯑꯣꯏꯍꯧꯗ꯭ꯔꯤꯕ ꯆꯪꯕꯗꯣ ꯑꯗꯨꯅ ꯑꯁ ꯄꯩꯈꯥ ꯂꯣꯏꯔꯒ ꯆꯞꯄ ꯆꯥꯈꯤꯗꯣꯏꯅꯦ ꯈꯔꯈꯤꯗꯣꯏ ꯑꯩꯅ ꯌꯨꯝꯃꯛꯇ ꯆꯠꯂꯨꯈꯤꯈꯩ ꯁꯣꯨꯝꯗ ꯑꯆꯤꯟꯕ ꯑꯃ ꯂꯩꯕꯅꯤ ꯊꯣꯛꯂꯦ ꯑꯗꯨꯒ ꯃꯣꯏ ꯂꯣꯏꯔ ꯐꯣꯟ ꯇꯧꯔꯛꯀꯦ ꯀꯤ ꯁꯨꯝ ꯂꯣꯏꯕꯒꯤ ꯑꯩꯈꯣꯏ ꯍꯦꯛ ꯍꯦꯛ ꯑꯆꯥꯄꯣꯠ ꯆꯥꯕꯅꯦꯕ ꯀ꯭ꯂꯒꯥꯁꯀꯤ ꯃꯤꯈꯩꯗꯣ ꯑꯗꯣ ꯃꯣꯏ ꯃꯣꯏ ꯃꯔꯤ ꯃꯉꯥ ꯋꯥꯠꯍꯧꯔꯤ ꯑꯗꯨ ꯂꯣꯏꯔꯦ ꯑꯩꯈꯣꯏ ꯑꯩꯅ ꯇꯧꯔ ꯇꯧꯔꯛꯑꯣ ꯍꯣꯏ ꯑꯩ ꯌꯨꯝꯗ ꯆꯠꯂꯨꯈꯤꯒꯦ ꯊꯕꯛ ꯈꯔ ꯂꯩꯍꯧꯋꯦ ꯑꯗꯨ ꯂꯣꯏꯁꯜꯂ ꯑꯗꯨꯝ ꯂꯥꯛꯀꯦ ꯀꯥꯏꯗꯤ ꯍꯥꯏꯔꯝꯕꯅꯤ
ꯅꯪ ꯑꯃꯨꯛ ꯆꯠꯄꯗꯤ ꯇꯜꯂꯅꯤꯗ
ꯀꯩꯅꯣꯗ ꯅꯇꯤꯌꯦ ꯑꯣꯏ ꯄꯩꯈꯥ ꯃꯐꯝꯗ ꯅꯇꯤꯌꯦ ꯁ꯭ꯋꯥꯏ ꯀꯩꯅꯣ ꯑ ꯃꯣꯏꯒꯤ ꯑꯩꯈꯣꯏ ꯍꯣꯇꯦꯜ ꯑꯆꯥꯄꯣꯠ ꯆꯥꯕꯟꯒꯨꯝꯕ ꯑꯝꯗ ꯍꯥꯏꯇꯥꯔꯦ
ꯑꯣ ꯑꯗꯨ ꯅꯣꯏ ꯑꯗꯥꯏ ꯃꯅꯥꯛꯇ ꯅꯛꯄꯗ ꯆꯥꯕ ꯇꯥꯔꯗꯤ ꯊꯣꯛꯄꯤꯔꯨꯕ ꯌꯥꯏꯗ ꯑꯗꯨꯕꯨꯗꯤ ꯃꯌꯥꯝꯒꯤ ꯊꯕꯛꯅꯤꯅꯀꯣ ꯍꯦꯛ ꯌꯥꯎꯗ꯭ꯔꯒꯁꯨ ꯑꯗꯨꯝ ꯋꯥꯔꯧ ꯄꯨꯔꯧ ꯇꯧꯗꯣꯏꯅꯦꯕ ꯑꯗꯩ ꯅꯪꯅꯁꯨ ꯊꯕꯛ ꯂꯩ ꯆꯠꯂꯨꯒꯤꯒꯦ ꯑꯃꯨꯛ ꯂꯥꯛ ꯀꯦ ꯍꯥꯏꯔꯝꯕꯅꯤꯅꯀꯣ ꯑꯩꯅ ꯑꯩꯗꯣ ꯐꯔꯛ ꯇꯥꯅꯤ ꯉꯁꯤꯗꯤ ꯌꯥꯎꯔꯣꯏ ꯒꯦ ꯏꯁꯦꯡꯅ ꯍꯥꯏꯗꯣꯛ ꯑꯝꯕ ꯑꯣꯏꯗꯤ ꯐꯕ ꯅꯠꯇ꯭ꯔꯥ
ꯎꯝ ꯑꯩꯁꯨ ꯏꯁꯩ ꯇꯤꯟꯅꯕ ꯑꯃꯕꯨꯗ ꯂꯩꯕꯅꯦ ꯆꯠꯂꯔꯣꯏ ꯍꯌꯦꯡ ꯑꯣꯏꯅ ꯆꯠꯂꯒꯦ ꯅꯨꯡꯊꯤꯟꯗ ꯉꯥꯏꯍꯥꯛꯇꯪ ꯆꯠꯂꯒꯦ ꯑꯗꯨꯒ ꯉꯁꯤꯒꯤꯗꯤ ꯄꯔꯤꯈꯥ ꯂꯣꯏꯕꯁꯦ ꯑꯩꯈꯣꯏꯒꯤꯅ ꯉꯁꯤꯁꯦ ꯁꯥꯇ꯭ꯔ ꯈꯔ ꯌꯥꯝꯗꯕꯩ ꯐꯕꯅꯦ ꯑ ꯁꯥꯇ꯭ꯔ ꯌꯥꯝꯕꯗꯨꯅꯤꯅ ꯅꯨꯃꯤꯗꯥꯡꯒꯤ ꯄꯨꯡ ꯃꯉꯥ ꯄꯨꯡ ꯇꯔꯨꯛ ꯁꯨꯃꯥꯏ ꯇꯥꯕ ꯌꯥꯎꯋꯦ ꯄꯨꯡ ꯃꯃꯝꯕ ꯌꯥꯎꯋꯦ ꯍꯥꯏꯕ ꯂꯣꯏꯕ
ꯍꯣꯏ ꯑꯗꯨꯅꯤ ꯑꯅꯛꯄ ꯃꯤ ꯉꯥꯛꯇ ꯑꯣꯏꯔꯗꯤ ꯐꯩꯗꯣ ꯑꯔꯥꯞꯄꯁꯨ ꯃꯌꯥꯝ ꯌꯥꯎꯔꯝꯒꯅꯤꯗꯣ ꯑꯔꯥꯞꯄ ꯌꯥꯎꯕꯗꯨꯗꯤ ꯐꯔꯛ ꯇꯥꯅꯦꯕ ꯑꯍꯜ ꯂꯃꯟꯒꯕꯨꯗꯤ ꯂꯥꯛꯑꯝꯕꯅꯤꯕꯨ ꯂꯥꯛꯑꯝꯗꯕ ꯀꯥꯡꯒꯨꯁꯨ ꯌꯥꯎꯔꯝꯗꯣꯏ ꯅꯨꯄꯥ ꯃꯆꯥꯥꯡꯒꯩꯗꯤ ꯀꯩꯁꯨ ꯂꯥꯛꯑꯃꯣꯏꯕ ꯑꯍꯜ ꯂꯃꯟꯒꯗꯤ ꯁꯨꯝ ꯅꯝ ꯂꯥꯞꯅ ꯍꯟꯈꯤꯕꯗꯨꯁꯨ ꯅꯨꯡꯉꯥꯏꯇꯦꯗꯅꯀꯣ ꯑꯅꯛꯄꯗ ꯂꯩꯕ ꯉꯥꯛꯇ ꯑꯣꯏꯗꯤ ꯑꯃꯨꯛ ꯐꯕ
ꯃꯥꯅꯦ ꯑꯁ ꯑꯩꯁꯦ ꯑꯩꯁꯦ ꯍꯣꯔꯦꯟ ꯋꯥꯛꯀꯤꯡ ꯑꯣꯏ ꯀꯔꯤ ꯑꯣꯏ ꯊꯣꯛ ꯄ ꯇꯥꯔꯒꯗꯤ ꯍꯌꯦꯡ ꯆꯝꯐꯨꯠ ꯆꯥꯅꯕ ꯀꯩ ꯀꯩꯅꯣ ꯈꯔ ꯃꯆꯜ ꯈꯔ ꯂꯩꯔꯛꯀꯦ ꯑꯃꯇ ꯉꯁꯤ ꯑꯃꯝꯇ ꯂꯩꯇ꯭ꯔꯦ ꯑꯩꯅ ꯃꯔꯨ ꯑꯣꯏꯅ ꯀꯨꯏꯅ ꯊꯝꯕꯁꯦ ꯌꯥꯕꯁꯦ ꯑꯩꯈꯣꯏꯒꯤ ꯃꯥꯏꯔꯦꯜꯒꯨꯝꯕ ꯗꯁ ꯀꯨꯁꯀꯨꯝꯕꯁꯦ ꯑꯗꯨꯝ ꯖꯔꯒꯨꯝꯕꯁꯦ ꯌꯥꯕꯅꯤꯅ ꯑꯗꯒꯤ ꯈꯔ ꯌꯥꯝ ꯊꯨꯅ ꯄꯠꯊ ꯄꯨꯝꯊꯒꯗꯧꯕ ꯄꯣꯠꯁꯤꯅ ꯍꯥꯟꯅ ꯂꯩꯔꯒꯁꯨ ꯍꯌꯦꯡ ꯈꯨꯗꯛꯇ ꯆꯥꯍꯧꯕ ꯑꯗꯨꯅꯤ ꯑꯩ ꯇꯧꯗꯣꯏꯁꯦ ꯑꯗꯣ ꯌꯥꯝ ꯂꯩꯁꯟꯕꯁꯨ ꯀꯩꯅꯣ ꯏꯇꯣꯝꯗ ꯁꯨꯝ ꯆꯥꯕꯅꯤꯅ ꯀꯩꯅꯣ ꯇꯧꯔꯦꯕ ꯑꯥ ꯄꯥꯁꯤꯜꯂꯛꯀꯦ ꯇꯧꯋꯦꯕ ꯑꯗꯨꯅ ꯈꯔ ꯈꯔꯗꯪ ꯂꯩꯔꯒ ꯑꯝꯇ ꯂꯩꯇꯥꯔꯦ ꯉꯁꯤꯗꯤ ꯂꯣꯏ ꯂꯣꯏꯊꯣꯛꯈꯔꯦ
ꯉꯔꯥꯡ ꯑꯩꯈꯣꯏ ꯏꯇꯩꯃꯅ ꯈꯣꯡꯗ꯭ꯔꯝ ꯑꯅꯤꯝ ꯂꯩꯔꯛꯑꯦ ꯑꯗꯩ ꯍꯥꯟꯅꯒꯤ ꯇꯣꯔꯄꯣꯠꯇꯣ ꯇꯧꯔꯛꯄꯣꯠꯇꯣ ꯇꯪꯈꯥꯏ ꯑꯃ ꯈꯔ ꯍꯦꯜꯂꯞꯅ ꯂꯩꯔꯤ ꯑꯗꯒꯤ ꯀꯩꯅꯣ ꯒꯖꯔ ꯂꯩꯔꯛꯑꯦ ꯉꯔꯥꯡ ꯗꯥꯡ ꯗꯁ ꯀꯨꯁꯇꯤ ꯂꯩꯇ ꯃꯥꯂꯦ ꯑꯗꯨꯁꯨ ꯆꯝꯐꯨꯠ ꯆꯥꯅꯤꯡꯉꯥꯏ ꯃꯆꯜ ꯌꯥꯝ ꯂꯩꯔꯤ ꯆꯝꯐꯨꯠ ꯆꯥꯅꯤꯡꯉꯥꯏꯗꯤ ꯑꯁꯤ ꯃꯌꯥꯝꯁꯤ ꯂꯣꯏꯔꯒ ꯑꯣꯏ ꯂꯩꯔꯅꯤ
ꯎꯝ ꯇꯣꯔꯕꯣꯠꯁꯤꯅ ꯑꯩꯈꯣꯏꯅ ꯂꯩꯔꯨꯕꯗꯤ ꯇꯥꯡꯉꯤ ꯑꯗꯣ ꯌꯨꯝꯗꯣ ꯃꯌꯥꯝ ꯄꯥꯜꯂ ꯃꯇꯝꯗ ꯌꯣꯜꯂꯨꯒꯦ ꯍꯥꯏꯕꯗꯨꯗꯅꯅꯦ ꯇ ꯍꯣꯡ ꯍꯣꯡ ꯂꯧꯒꯦ ꯍꯥꯏꯔꯛꯄ ꯃꯤꯁꯦꯡꯅ ꯇꯧꯔꯤꯁꯦ
ꯃꯥꯅꯤ ꯉꯁꯥꯏꯒꯤ ꯏꯪꯡꯈꯣꯜꯗ ꯄꯥꯟꯅꯕꯅꯤꯅ ꯊꯧꯑꯣꯏꯗꯕꯗꯣ ꯁꯣꯔꯣꯛꯇ ꯂꯩꯕꯗꯗꯤ ꯑꯗꯨꯝ ꯇꯥꯡꯉꯁꯨ ꯇꯥꯡꯅ ꯑꯗꯨꯝ ꯂꯩꯗ ꯌꯥꯗꯕꯒꯤ ꯑꯗꯨꯝ ꯂꯩꯕꯗꯣ ꯑꯗꯨꯅꯦ ꯇꯧꯔꯤꯁꯦ ꯍꯣꯏ ꯆꯝꯐꯨꯠꯀꯤꯕꯨꯗꯤ ꯇꯧꯔꯄꯣꯠꯁꯤꯅꯕꯨꯗꯤ ꯐꯩꯌꯦ ꯈꯣꯡꯗ꯭ꯔꯨꯝꯁꯤꯗꯤ ꯀꯌꯥ ꯍꯥꯎꯇꯦꯕ
ꯍꯣꯏ ꯍꯣꯏ ꯐꯔꯦ ꯑꯗꯣ ꯑꯩ ꯃꯥꯏ ꯑꯝꯇ ꯇꯥꯊꯣꯛꯈꯤꯒꯦ ꯊꯝꯃꯒꯦ
ꯍꯣ ꯍꯣ ꯍꯣꯏ
ꯎꯝ